ꯇꯥꯔꯦ ꯅꯣꯡꯁꯦ ꯀꯥꯟꯅ ꯇꯥꯁꯤꯜꯂꯛꯑꯦ ꯌꯥꯝ ꯀꯥꯗꯦꯗ ꯀꯩꯁꯨ
ꯎꯝ ꯇꯥꯏ ꯇꯥꯏ ꯑꯗꯨꯝ ꯍꯥꯏꯗꯤ ꯅꯣꯡ ꯇꯥꯕꯗꯣ ꯃꯈꯣꯡ ꯌꯥꯝ ꯀꯟꯅ ꯇꯥꯔꯛꯄ꯭ꯔꯥꯅ ꯍꯪꯉꯤꯅꯦ ꯑꯩ ꯍꯪꯉꯤꯁꯦ
ꯎꯝ ꯍꯥꯏꯗꯤ ꯍꯣꯏ ꯑꯗꯨꯕꯨꯗꯤ ꯌꯥꯝ ꯌꯥꯝ ꯀꯟꯅꯗꯤ ꯇꯥꯕ ꯑꯣꯏꯗꯦ ꯑꯗꯨꯣ ꯅꯣꯡ ꯇꯥꯔꯕꯅꯤꯅ ꯈꯔꯗꯤ ꯑꯗꯨꯝ ꯀ ꯇꯧꯔꯣꯏꯗꯅꯀꯣ ꯁꯤꯗꯤ ꯑꯩꯈꯣꯏꯅ ꯎꯝ ꯑꯩꯁꯦ ꯋꯥꯔꯜ ꯀꯞ ꯉꯥꯏꯍꯥꯛꯇꯪ ꯌꯦꯡꯉꯝꯕꯅꯦꯕ ꯉꯁꯤꯗꯣ ꯑꯥꯔꯖꯦꯟꯇꯤꯅꯥ ꯊꯣꯛꯄꯗꯨꯗ ꯑꯩꯗꯣ ꯑꯗꯒꯤ ꯌꯦꯡꯉꯝꯕꯅꯤꯗ ꯑꯗꯨ ꯑ ꯉꯁꯤꯗꯤ ꯈꯪꯗꯦ ꯅꯣꯡ ꯇꯥꯕꯁꯦ ꯏꯁꯥꯁꯦ ꯌꯥꯝ ꯏꯇꯟ ꯇꯟ ꯁꯤꯜꯂꯦꯕ
ꯑꯗꯨꯅꯦ ꯑꯩꯁꯨꯅꯦ ꯑꯩꯁꯦ ꯅꯍꯥꯟꯗꯩ ꯌꯨꯝꯗ ꯂꯩꯇꯦꯕꯀꯣ ꯑꯗꯨꯗꯨꯅ ꯌꯨꯝꯁꯤꯗ ꯍꯜꯂꯗꯧꯕ ꯅꯣꯡꯁꯦ ꯁꯨꯝ ꯇꯥꯔ ꯂꯩꯔꯕꯀꯣ ꯀꯣ ꯁꯨꯝ ꯁꯨꯝ ꯇꯥꯟꯖꯜꯂꯛꯑꯦ ꯍꯥꯏꯕꯀꯣ ꯍꯜꯂꯔꯣꯏ ꯑꯗꯨꯅ ꯐꯔꯅꯤ ꯑꯩꯁꯦ
ꯑꯁꯦꯡꯀꯤ ꯍꯜꯂꯔꯣꯏꯗꯕ꯭ꯔꯣ
ꯇꯝꯕ ꯉꯝꯗ꯭ꯔꯤꯗ ꯑ ꯍꯣꯔꯦꯟ ꯀꯩ ꯍꯥꯏꯅꯗꯣꯏꯅꯣ ꯈꯪꯗꯦ ꯍꯟꯗꯣꯏꯔ ꯍꯜꯂꯣꯏꯗꯣꯏꯔꯥ ꯒ꯭ꯌꯥꯟꯒ ꯇꯥꯖꯗꯦ
ꯍꯜꯂꯨꯔꯒꯅꯨ ꯀꯩꯅꯣ ꯍꯥꯏꯗꯤ ꯅꯣꯡ ꯇꯥꯕꯒ ꯈꯣꯠꯄꯒ ꯆꯠꯄꯗꯣ ꯍꯣꯏ ꯅ ꯑꯗꯨꯅ ꯇꯥꯛꯄꯅꯤ ꯅꯪꯅ ꯍꯜꯂꯝꯗꯥꯏꯗ ꯅꯣꯡ ꯇꯥꯔꯛꯏꯗꯨꯅ ꯇꯥꯛꯏꯁꯦ ꯅꯪꯗꯣ ꯍꯜꯍꯟꯅꯤꯡꯗ꯭ꯔꯤ ꯆꯠꯄ ꯌꯥꯗ꯭ꯔꯤ ꯅꯪꯒꯤ ꯆꯠꯄꯩ ꯃꯇꯝ ꯌꯧꯗ꯭ꯔꯤ ꯂꯩꯒꯣꯅ ꯍꯥꯏꯅꯦꯕ
ꯍꯣꯏ ꯃꯥꯅꯦ ꯆꯠꯄꯩ ꯃꯇꯝ ꯌꯧꯗ꯭ꯔꯤ ꯅꯪꯒꯤ ꯆꯠꯄꯩ ꯃꯇꯝ ꯌꯧꯔꯗꯤ ꯑꯩꯈꯣꯏ ꯀꯩꯝ ꯌꯦꯠꯄꯤꯔꯣꯏꯁꯤ ꯁꯤꯅꯦꯕ ꯃꯣꯏꯅ ꯍꯥꯏꯅꯤꯡꯉꯁꯤ ꯅꯠꯇ꯭ꯔꯥ
ꯅꯍꯥꯟꯗꯩ ꯑꯗꯨꯝ ꯇꯥꯗꯕꯤꯗ ꯑꯦ ꯅꯣꯡ ꯃꯪꯉꯁꯨ ꯅꯍꯥꯟꯈꯩ ꯑꯝꯇ ꯇꯥꯗꯕꯅꯦ ꯃꯪꯉꯁꯨ ꯑꯗꯨꯝ ꯇꯥꯗꯅ ꯅ ꯑꯌꯨꯛꯇ ꯉꯥꯏꯍꯥꯛꯇꯪ ꯅꯣꯡꯃ ꯑꯃꯁꯨ ꯑꯗꯨꯝ ꯍꯥꯏꯗꯤ ꯄꯨꯡ ꯅꯤꯄꯥꯥꯟ ꯃꯥꯄꯜ ꯁ꯭ꯋꯥꯏꯅ ꯇꯥꯕꯁꯦ ꯅꯨꯡꯁꯥ ꯑꯗꯨꯝ ꯁꯥꯗꯣꯛꯂꯛꯄꯅꯦꯕ ꯑꯗꯣ ꯉꯁꯤꯁꯦ ꯈꯪꯇꯥ ꯇꯥꯁꯤꯂꯛꯄ ꯃꯌꯥꯏꯁꯦ ꯉꯁꯥꯏ ꯄꯨꯡ ꯑꯍꯨꯝ ꯃꯈꯥꯏꯗꯩꯅꯦꯕ ꯅꯣꯡ ꯇꯥꯔꯛꯏꯁꯦ
ꯃꯥꯅꯦ ꯑꯗꯣ ꯆꯥꯛ ꯏꯁꯤꯡꯒ ꯊꯣꯡꯉꯕꯣ
ꯆꯥꯛꯁꯦ ꯑꯩꯈꯣꯏ ꯏꯃꯥꯅ ꯊꯣꯡꯒꯅꯤꯅ ꯍꯥꯏꯈꯤꯕꯅꯤ ꯊꯣꯡ ꯉꯝꯃꯗ꯭ꯔꯥ ꯊꯣꯡꯉꯝꯃꯔꯣꯏꯗ꯭ꯔꯥ ꯈꯪꯗꯦ ꯀꯩ ꯏꯟꯆꯥꯥꯡ ꯊꯣꯡꯁꯤꯒꯦꯅ ꯍꯪꯉꯝꯕꯅꯦꯕ ꯑꯩꯅ ꯈꯪꯗꯦ ꯆꯥꯅꯤꯡꯕ ꯑꯃꯨꯛ
ꯅꯪ ꯊꯣꯡꯉꯨꯕꯗꯤ ꯑꯦ ꯅꯪ ꯆꯥꯎꯔꯦ ꯅꯪꯅ ꯈꯔ ꯃꯇꯦꯡ ꯄꯥꯡꯕꯤꯔ ꯊꯣꯡꯕꯗꯤ
ꯑꯩꯁꯨ ꯑꯗꯨꯝ ꯊꯣꯡꯉꯦ ꯑꯗꯨꯗ ꯉꯁꯤꯁꯦ ꯌꯥꯝ ꯇꯟꯁꯤꯜꯂꯦꯕ ꯑꯗꯨꯗ ꯃꯥꯗꯣ ꯊꯣꯡꯗ꯭ꯔꯕ ꯅꯣꯏꯗꯤ ꯀꯩ ꯌꯦꯟꯁꯥꯡ ꯊꯣꯡꯉꯒꯦ
ꯌꯦꯟꯁꯥꯡꯁꯦ ꯈꯪꯗꯦ ꯉꯁꯤꯁꯦ ꯋꯦꯗꯔꯁꯤꯒ ꯃꯄꯥ ꯆꯥꯟꯅꯅꯕꯅ ꯃꯦꯠꯆꯤꯡ ꯃꯦꯠꯆꯤꯡ ꯑꯣꯏꯅꯗꯅꯕꯅ ꯀꯩꯅꯣ ꯊꯣꯡꯖꯜꯂꯦ ꯌꯦꯟ ꯑꯃ ꯊꯣꯡꯖꯜꯂꯦ ꯑꯗꯨꯢꯗꯨꯒꯅꯦ ꯑꯩꯈꯣꯏ ꯄꯨꯄꯨꯁꯤꯅꯅꯦ ꯃꯥꯒꯤ ꯀꯥꯔꯟꯁꯦ
ꯍꯥ ꯇꯥꯍꯧꯗꯕ ꯌꯥꯗꯕꯗꯨ ꯃꯥꯒꯤ ꯑꯃ
ꯍꯣꯏ ꯍꯣꯏ ꯍꯣꯏ ꯑꯗꯨꯁꯨ ꯇꯧꯔꯤ ꯍꯧꯖꯤꯛꯁꯦ ꯀꯟꯅ ꯇꯧꯔꯤꯕꯔꯤꯕꯀꯣ ꯀꯥꯡꯍꯧ ꯉꯧꯋꯣꯅ ꯍꯥꯏꯕꯒꯤ ꯀꯥꯡꯍꯧ ꯑꯃꯨꯛ ꯉꯧꯔꯦꯀꯣ ꯑꯗꯨ ꯌꯦꯟ ꯊꯣꯡꯗꯧ ꯂꯩꯔꯕꯁꯤꯗ ꯀꯥꯡꯍꯧꯁꯨ ꯑꯃꯨꯛ ꯉꯧꯔꯤꯅꯤꯀꯣ ꯑꯩꯁꯦ ꯍꯋꯥꯏ ꯑꯁꯥꯡꯕꯤꯁꯦ ꯉꯔꯥꯡ ꯁꯦꯝꯖꯤꯜꯂ ꯊꯥꯝꯂꯝꯕ ꯍꯥꯏꯁꯦ ꯑꯗꯨꯗꯨꯅ ꯀꯥꯡꯍꯧꯗꯣ ꯉꯧꯊꯣꯛꯑꯝꯃꯣ ꯍꯥꯏꯌꯦꯀꯣ ꯉꯧꯔꯦ ꯌꯦꯟꯁꯦ ꯑꯃꯨꯛ ꯊꯣꯡꯉꯦꯀꯣ ꯌꯦꯟꯁꯦ ꯊꯣꯡ ꯊꯣꯡꯅꯅꯦ ꯑꯩꯅ ꯉꯧꯔꯤꯕꯁꯦ ꯑꯗꯨꯗꯨ ꯂꯣꯏꯔꯒ ꯎꯝ ꯍꯧꯖꯤꯛꯁꯤꯅ ꯑꯃꯨꯛꯅꯦ ꯃꯥ ꯎꯄꯨ ꯀꯩꯅꯣꯒꯤ ꯒꯦꯁ ꯎꯄꯨꯗꯣ ꯑꯗꯨ ꯀꯟꯅ ꯂꯣꯏꯁꯤꯜꯍꯧꯔꯤꯃ ꯂꯣꯏ ꯆꯈꯥꯏꯍꯧꯗꯕ ꯌꯥꯕ
ꯊꯕꯛ ꯌꯥꯝ ꯆꯤꯟꯕꯗꯣ
ꯑꯥꯥ ꯑꯥ ꯊꯕꯛ ꯊꯤ
ꯑꯗꯨꯗꯤ ꯍꯣꯏ ꯃꯊꯥꯟ ꯃꯊꯥꯟ ꯃꯊꯟꯗ ꯑꯃꯨꯛ ꯏꯁꯥꯎ ꯂꯥꯡꯉꯛꯑꯅꯤ ꯑꯁ ꯁꯤ ꯃꯌꯥꯝꯁꯤ ꯂꯣꯢꯁꯤꯟꯕꯗ ꯂꯩ ꯈꯣꯠꯂꯤ ꯃꯥ ꯃꯊꯟꯇ ꯀꯣꯟ ꯇꯧꯖꯔꯒ ꯀꯣꯢꯊꯤ ꯊꯤꯔꯒ ꯎ ꯍꯥꯏ ꯍꯥꯏ ꯒꯛꯀꯨ ꯆꯥꯏ ꯆꯥꯏꯈꯥꯢꯔꯒꯅꯦ ꯃꯊꯟꯗ ꯑꯗꯨꯝ ꯆ ꯂꯥꯡꯉꯛꯑꯅꯤ
ꯏꯗꯧꯅꯦ ꯀꯟꯅꯅꯦꯅ ꯂꯥꯡꯍꯧꯔꯤ ꯀꯣꯏꯆꯥꯢ ꯁꯦꯈꯥꯏꯔꯒꯅꯦ ꯃꯥꯅ ꯇꯧꯍꯧꯔꯤꯁꯦ ꯍꯧꯖꯤꯛ ꯒꯌꯥꯟꯒ ꯇꯕ ꯅꯠꯇꯦ ꯏꯟꯁꯥꯡꯁꯦ ꯊꯣꯡꯕ ꯂꯣꯏꯗ꯭ꯔꯤ ꯃꯍꯤ ꯁꯧꯍꯜꯂꯝꯃꯤ ꯑꯩꯅ ꯏꯁꯤꯡ ꯃꯍꯤ ꯍꯥꯞꯆ ꯑꯃ ꯐꯖꯅ ꯉꯧꯔꯦꯗꯅ ꯑꯗꯨꯗꯨꯒ ꯑꯃꯨꯛ ꯃꯍꯤ ꯍꯥꯞꯆꯜꯂꯝꯃꯒ ꯑꯥ ꯇꯧꯔꯝꯃꯤꯁꯤ ꯌꯦꯡꯉꯨꯅꯦ ꯑꯃꯨꯛꯀꯁꯨ ꯀꯔꯤ ꯄ꯭ꯂꯥꯁꯇꯤꯛꯁꯤꯅ ꯀꯨꯞꯄꯝꯃꯤꯅꯦ ꯀꯌꯥ ꯑꯉꯥꯎꯔꯤ ꯀꯣꯛꯅꯣ ꯌꯦꯡꯉꯨꯅꯣ ꯅꯠꯇꯦꯕ ꯈꯥꯡꯁꯤꯁꯨ ꯑꯃ ꯀꯩꯅꯣꯗꯣ ꯅꯠꯇꯦ ꯍꯥꯏꯕ ꯄ꯭ꯂꯥꯁꯇꯤꯛꯁꯤꯅ ꯀꯨꯞꯄꯗꯤ ꯃꯥ ꯀꯔꯤ ꯑꯣꯏꯅꯤ ꯈꯪꯗꯦ ꯍꯥꯏꯕꯅꯤꯗ ꯑꯩꯅ ꯍꯥꯏꯕꯗꯤ
ꯀꯧ ꯀꯨꯞꯁꯜꯂꯝꯕꯤꯅꯦꯕ ꯄ꯭ꯂꯥꯁꯇꯤꯛꯇꯨꯅ ꯍꯦꯛꯇ
ꯍꯣꯏꯍ ꯀꯣꯛꯇꯣ ꯀꯩꯝ ꯁꯥꯟꯅꯗꯕꯩ ꯋꯥꯈꯜ ꯇꯧꯋꯦ ꯍꯥꯏꯕ ꯑꯗꯨꯝ ꯁꯤꯒꯤꯁꯦ ꯑꯗꯨꯝ ꯆꯦꯡꯒꯥꯏꯔꯛꯑꯗꯣꯅꯦ
ꯃꯥꯅꯦ ꯅꯪ ꯆꯠꯀꯅꯤ ꯍꯥꯏꯕꯒꯤ ꯊꯣꯡꯕꯤꯔꯤꯔꯣ ꯅꯠꯇ꯭ꯔꯒꯅ ꯃꯤ ꯑꯇꯣꯞꯄꯒ ꯂꯥꯛ ꯀꯗꯕ ꯂꯩꯕ꯭ꯔꯣ
ꯑꯧ ꯂꯥꯛꯀꯅꯤ ꯑꯩꯈꯣꯏ ꯅꯥꯎꯕ ꯑꯅꯤ ꯂꯥꯛꯀꯗꯕꯀꯣ ꯃꯣꯏꯕꯥꯅꯤꯗ ꯅꯍꯥꯟꯃꯨꯛ ꯑꯩꯒ ꯂꯥꯛꯃꯤ ꯑꯩꯈꯣꯏ ꯏꯅꯥꯎꯄꯥ ꯑꯃꯗꯨꯗꯤ ꯑꯩꯒ ꯂꯥꯛꯃꯤꯟꯅꯕꯅꯦꯕ ꯂꯥꯛꯃꯤꯟꯅ ꯀꯥꯟ ꯁꯤꯗ ꯃꯥꯁꯦ ꯆꯥꯛꯁꯦ ꯃꯕꯨꯛ ꯐꯟꯈꯤꯗ꯭ꯔꯦꯕ ꯐꯟꯈꯤꯗ꯭ꯔꯤꯁꯦ ꯍꯥꯏꯗꯤ ꯑꯩꯈꯣꯏ ꯑꯥꯗꯗꯤ ꯑꯗꯨꯝ ꯍꯥꯏꯗꯤ ꯃꯥꯗꯣ ꯑꯗꯨꯝ ꯄꯦꯟꯗ꯭ꯔꯤꯕꯐꯥꯎ ꯑꯗꯨꯝ ꯆꯥꯖꯕꯅꯦꯕ ꯁꯤꯗꯗꯤ ꯈꯪꯗꯕꯅꯤꯅ ꯃꯣꯏꯅ ꯈꯪꯗꯕꯅꯤꯅ ꯆꯥꯛꯇꯣ ꯐꯖꯅꯁꯨ ꯊꯣꯡꯕꯤꯔꯝꯗ꯭ꯔꯦꯗꯅ ꯑꯗꯒꯤꯗꯤ ꯀꯩꯅꯣꯁꯨ ꯇꯧꯔꯕ ꯏꯟꯖꯥꯡꯗꯨꯁꯨꯅꯦ ꯑꯩꯅ ꯂꯥꯛꯑ ꯊꯣꯡꯕꯗ ꯏꯟꯖꯥꯡꯗꯨꯁꯨ ꯉꯔꯥꯡ ꯉꯥꯁꯦ ꯉꯔꯥꯡ ꯅꯨꯃꯤꯗꯥꯡ ꯁꯦꯝꯗꯣꯛꯑ ꯊꯝꯕ ꯑꯣꯏꯗꯨꯕ ꯍꯧꯖꯤꯛ ꯇꯤ ꯁꯥꯒꯠꯂꯅꯤꯅ ꯐ꯭ꯔꯤꯖ ꯃꯅꯨꯡꯗ ꯍꯥꯞꯄꯁꯨ ꯑꯃꯝꯐꯥꯎ ꯍꯥꯎꯇꯦꯗꯅ ꯎꯝ ꯃꯌꯥꯏ ꯆꯝꯃꯒ ꯍꯥꯎꯇꯦꯕꯀꯣ ꯑꯗꯨꯗꯨꯅꯅꯦ ꯉꯥꯁꯦ ꯑꯩ ꯊꯣꯡꯉꯝꯖꯏꯗꯤꯦꯁꯦ ꯑꯩ ꯂꯥꯛꯑꯒ ꯊꯣꯡꯕꯅꯦꯕ ꯑꯗ ꯑꯩꯅ ꯊꯣꯡꯉꯝꯗꯥꯏꯁꯤꯗꯩ ꯑꯩꯅ ꯀꯔꯤ ꯉꯥꯅꯣ ꯁꯤ ꯃꯅꯝꯁꯦ ꯀꯩꯅꯣꯝ ꯇꯧꯋꯦ ꯍꯥꯏꯅ ꯑꯗꯨꯝ ꯈꯟꯕꯗꯣ ꯑꯩ ꯋꯥꯈꯜꯁꯤꯗꯀꯣ ꯑꯗꯨꯒꯅꯦ ꯀꯩꯅꯣ ꯇꯧꯔꯝꯃꯦ ꯍꯥꯏꯕ ꯑꯍꯥꯎꯕ ꯉꯥꯅꯦ ꯍꯥꯏꯌꯦ
ꯍꯣꯏ ꯇꯨꯔꯦꯟꯗꯒꯤ ꯐꯥꯕꯅꯦ ꯍꯥꯏꯕ
ꯍꯣꯏ ꯇꯨꯔꯦꯟꯗꯩ ꯐꯥꯕ ꯑꯣꯏꯕꯗꯣ ꯑꯍꯤꯡ ꯂꯦꯟꯈꯤꯕꯒꯤꯅꯦ ꯍꯥꯎꯇ꯭ꯔꯦꯕ ꯃꯥꯅ ꯑꯃꯒ ꯀꯔꯤ ꯍꯥꯏꯈ꯭ꯔꯦ ꯀꯩꯅꯣ ꯇꯧꯕ ꯊꯣꯡꯗꯣꯛꯑꯒ ꯅꯠꯇꯦ ꯇꯥꯎꯊꯣꯛꯑꯒ
ꯇꯥꯎꯊꯣꯛꯑꯒ ꯊꯦꯠꯝꯃꯗꯤ ꯌꯥꯝ ꯃꯍꯥꯎ ꯃꯥꯡꯉꯣꯏꯗꯕ
ꯎꯝꯝ ꯎ
ꯑꯗꯨ ꯅꯠꯇ꯭ꯔꯁꯨ ꯈꯔꯗ ꯑꯣꯏꯔꯁꯨ ꯃꯥꯡꯗꯅꯕ ꯍꯥꯏꯗꯤ ꯃꯦꯔꯤꯅꯦꯠ ꯇꯧꯔ ꯊꯝꯕꯗꯣ ꯃꯆꯨꯒ ꯊꯨꯝꯒ ꯇꯣꯠꯁꯤꯜꯂꯒ ꯑꯗꯨꯃꯥꯏꯅ ꯇꯧꯔꯁꯨ ꯈꯔꯗꯤ ꯐꯕꯅꯦ
ꯍꯣꯏ ꯃꯊꯥꯛ ꯃꯊꯨꯝ ꯆꯪꯉꯒꯀꯣ ꯑꯗꯨꯅ ꯑꯩ ꯑꯍꯤꯡ ꯅꯣꯡꯉꯥꯜꯂꯒ ꯊꯣꯡ ꯀꯥꯟꯗꯗꯤꯅꯦ
ꯃꯌꯥꯏ ꯆꯝꯃꯒ ꯑꯥ ꯎꯝ ꯉꯥꯗꯣ ꯀꯂꯦꯟ ꯊꯥ ꯑꯣꯢꯕꯒꯤ
ꯎꯝ
ꯑꯗꯨꯃꯥꯏ ꯅꯣꯡꯁꯦ ꯑꯗꯨꯛ ꯀꯟꯅ ꯇꯥꯔ ꯂꯩꯔꯗꯤ ꯐꯅꯤ ꯑꯗꯨꯗꯤ ꯅꯪ ꯆꯠ
ꯑꯗꯨꯅꯦ ꯍꯥꯏꯗꯤ ꯇꯥꯕ ꯀꯥꯟꯗ ꯆꯝ ꯆꯝ ꯆꯝ ꯇꯥꯕꯤꯗꯨꯁꯨ ꯅꯠꯇꯦ ꯇꯕꯣ ꯀꯣ ꯋꯥꯎꯔꯞ ꯇꯧꯔꯒ ꯃꯤꯗꯤ ꯁꯤꯠ ꯃꯤꯗꯗꯤ ꯆꯣꯠꯍꯟꯕꯀꯣ
ꯑꯗꯨꯒ ꯂꯝꯕꯤ ꯆꯠꯊꯣꯛ ꯆꯠꯁꯤꯟ ꯇꯧꯕꯗꯁꯨ ꯌꯥꯝ ꯅꯨꯡꯉꯥꯏꯇꯕꯅꯦꯕ ꯍꯥꯏꯗꯤ ꯁꯨꯝ ꯀꯟꯅ ꯇꯥꯈ꯭ꯔꯗꯨꯝ ꯊꯕꯛ ꯆꯠꯇꯧꯕ ꯂꯩꯔꯁꯨ ꯑꯔꯨꯕꯗ ꯆꯠꯂꯦꯗ ꯑꯗꯨꯝ ꯆꯠꯇꯕ ꯌꯥꯕ ꯑꯣꯏꯔꯗꯤ ꯑꯦ ꯁꯨꯃꯥꯏꯅ ꯅꯣꯡꯁꯤ ꯀꯩꯟꯅ ꯇꯥꯔꯕꯃꯤꯅ ꯑꯗꯨꯝ ꯈꯟꯅꯕꯅꯦꯕ ꯃꯤꯁꯤꯡꯗꯣ ꯑꯗꯨ ꯁꯤ ꯁꯨꯃꯥꯏꯅ ꯇꯥꯔꯕꯅꯤꯅ ꯑꯦ ꯆꯠꯄ ꯑꯗꯨꯝ ꯌꯥꯅꯤꯅ ꯈꯜꯂ ꯑꯃꯨꯛ ꯆꯠꯁꯤꯜꯂꯅꯤ ꯑꯗꯩ ꯑꯃꯨꯛ ꯑꯗꯨꯝ ꯆꯣꯠꯄ ꯌꯥꯝꯅ ꯚꯦꯔꯥ ꯀꯥꯞꯄꯗꯤ ꯅꯣꯡꯅꯤ ꯃꯤ ꯃꯕꯨꯛꯅꯤꯡ ꯅꯨꯡꯁꯤꯕꯒꯤ ꯄꯤ ꯑꯩꯈꯣꯏ ꯁꯨꯝ ꯊꯦꯝ ꯊꯦꯝꯗ ꯀꯛꯄꯗꯣ ꯑꯉꯥꯡ ꯃꯔꯩ ꯁꯥꯡꯕ ꯑꯗꯨꯃꯥꯏꯅ ꯇꯧ ꯂꯩ ꯍꯥꯏꯕ ꯑꯣ
ꯄꯤꯍꯟꯕꯤꯗꯣ ꯑꯗꯨꯗꯨꯅꯦꯕ ꯑꯣꯏꯔꯤꯁꯦ ꯃꯣꯏꯅ
ꯆꯤꯠ ꯆꯤꯠ ꯇꯧꯔ ꯑꯉꯥꯡ ꯑꯉꯥꯡ ꯀꯛꯄꯗ ꯑꯩꯈꯣꯏ ꯁꯠꯇꯣꯛꯎ ꯌꯥꯗꯕꯗꯣ ꯃꯔꯩ ꯌꯥꯝ ꯁꯥꯡꯕꯗꯣ
ꯎꯝ ꯂꯧ ꯄꯥꯟꯕ ꯃꯇꯝꯁꯨ ꯑꯣꯏꯔꯝꯃꯤꯅ ꯁꯤ ꯅꯣꯡꯁꯤꯅꯗꯤ ꯀꯩꯁꯨ ꯂꯧ ꯄꯥꯟꯕꯗꯤ ꯑꯣꯏꯔꯣꯏꯗꯅ ꯂꯧ ꯄꯥꯟꯕ ꯍꯥꯏꯔꯗꯤ ꯅꯠꯇꯤꯌꯦ ꯅꯠꯇꯦ ꯅꯠꯇꯦ ꯑꯩꯅ ꯍꯥꯏꯁꯦ ꯂꯧ ꯄꯥꯟꯕ ꯃꯇꯝ ꯍꯥꯏꯔꯗꯤꯅꯦ ꯍꯥꯏꯗꯤ ꯂꯧꯁꯤꯡ ꯎꯕ ꯃꯇꯝ ꯃꯇꯝ ꯑꯣꯏꯔꯦꯗꯅ ꯑꯗꯨꯗꯨꯅꯤꯗ ꯑꯩꯅ ꯍꯥꯏꯅꯤꯡꯉꯤꯁꯦ ꯂꯧꯁꯤꯡ ꯎꯕ ꯃꯇꯝ ꯑꯣꯏꯔꯕꯃꯤꯅ ꯁꯤꯒꯤ ꯄꯣꯠꯁꯦ
ꯑꯣ ꯑꯩ ꯅꯣꯛꯅꯤꯡꯕ ꯌꯥꯝ ꯌꯥꯎꯋꯤꯀꯣ ꯀꯔꯤ ꯅꯪ ꯅꯪꯅ ꯅꯍꯥꯟ ꯑꯃꯨꯛꯁꯨ ꯀꯔꯤꯅꯣ ꯍꯥꯏꯈꯤꯗꯥꯏꯅꯦ ꯊꯥꯡꯒꯠꯄ ꯍꯥꯏꯔ ꯀꯔꯤ ꯀꯅꯣ ꯍꯥꯏꯈꯤꯕꯅꯤ ꯍꯥꯏꯗꯤ ꯁꯤ ꯁꯤꯖꯤꯟꯅꯕꯗꯣ ꯋꯥꯍꯩꯗꯣ
ꯑꯣ ꯑꯣ ꯑꯗ ꯑꯩꯅ ꯐꯧ ꯂꯣꯛꯄ ꯃꯇꯝ ꯍꯥꯏꯕ ꯑꯃ ꯂꯧ ꯊꯥꯕ ꯃꯇꯝ ꯍꯥꯏꯕ ꯑꯃ ꯁꯨꯃꯥꯏꯅ ꯑꯩꯅ ꯍꯥꯏꯕ ꯀꯥꯟꯗꯅꯦ ꯂꯧꯒ ꯐꯧꯒꯁꯦ ꯌꯥꯝ ꯌꯦꯠꯅꯩꯑꯦꯕꯀꯣ
ꯎꯝ ꯐꯧ ꯄꯥꯟꯕ ꯃꯇꯝ
ꯇꯧꯕ ꯌꯥꯝ ꯌꯥꯝ ꯈꯟꯅꯅꯤꯡꯉꯥꯏ ꯃꯌꯥꯝ ꯊꯣꯛꯈ꯭ꯔꯦꯅꯀꯣ ꯐꯧ ꯂꯤꯡꯕꯗꯤ ꯍꯥꯏꯅꯗꯦꯕꯀꯣ ꯐꯧꯗꯨꯗꯒꯤꯗꯤ ꯐꯧꯗꯣ ꯄꯣꯞꯍꯜꯂꯒ ꯇꯤꯡꯊꯣꯛꯑꯒ ꯀꯩꯅꯣ ꯇꯧꯔꯒ ꯂꯧꯁꯦ ꯂꯤꯡꯉꯛꯏꯅꯤꯗ ꯂꯧ ꯑꯣꯜꯂꯛꯏꯅꯤꯗꯅ ꯍꯣꯏ ꯑꯗꯨꯗꯨꯒ ꯂꯧ ꯂꯣꯛꯄ ꯍꯥꯏꯗꯦꯕ ꯐꯧ ꯂꯣꯛꯄ ꯑꯃꯨꯛ ꯍꯥꯏꯅꯗ꯭ꯔꯥ
ꯂꯧ ꯂꯣꯛꯄꯁꯨ ꯑꯗꯨꯝ ꯍꯥꯏꯅꯩꯗ
ꯂꯧ ꯂꯣꯛꯄꯁꯨ ꯍꯥꯏ ꯐꯧ ꯂꯣꯛꯄꯁꯨ ꯑꯃꯨꯛ ꯍꯥꯏꯅꯩꯕꯀꯣ ꯑꯗꯣ ꯃꯤ ꯑꯃꯅ ꯌꯦꯠꯂꯦꯕ ꯍꯥꯏ ꯅꯍꯥꯟꯃꯨꯛ ꯑꯩꯉꯣꯟꯗ ꯃꯤ ꯑꯃꯗ ꯌꯦꯠꯂꯛꯈ꯭ꯔꯦꯕꯀꯣ ꯀꯩꯅꯣ ꯂꯧ ꯂꯣꯛꯄ ꯍꯥꯏꯗꯨꯕꯨ ꯐꯧ ꯂꯣꯛꯄ ꯍꯥꯏꯗꯨꯅꯦ ꯇꯧꯔꯒ ꯑꯗ
ꯂꯧ ꯂꯣꯛꯄ ꯃꯇꯝ ꯑꯗꯨꯝ ꯍꯥꯏꯅꯩꯌꯦ ꯑꯗꯒꯤ ꯂꯧ ꯂꯤꯡꯕ ꯃꯇꯝ ꯁꯨꯃꯥꯏꯅ ꯑꯗꯨꯝ ꯍꯥꯏꯅꯩꯌꯦ
ꯎꯝ ꯑꯩꯁꯦ ꯉꯥꯎꯒꯔꯦꯕꯀꯣ ꯂꯧꯒ ꯐꯧꯕꯁꯦ ꯀꯔꯤꯅꯣ ꯈꯦꯠꯅꯔꯤꯁꯦ
ꯍꯧꯖꯤꯛꯁꯦ ꯍꯥꯏꯁꯦ ꯑꯗꯨꯝ ꯂꯧ ꯄꯥꯟꯕ ꯃꯇꯝ ꯑꯣꯏꯔꯦ ꯍꯥꯏꯗꯤ ꯂꯧ ꯂꯧꯕꯨꯛꯇꯅꯦ ꯂꯧ
ꯍꯣꯏ ꯍꯣꯏ ꯍꯣꯏ ꯐꯧ ꯀꯩꯀꯥ ꯊꯥꯕ ꯑꯥ ꯑꯥ ꯑꯥ ꯍꫭ ꯍꫭ ꯍꫭ ꯂꯨꯀꫭꯛꯂꯥꯅ ꯑꯩꯁꯦ ꯑꯗꯨ ꯅꯪꯅ ꯑꯩꯉꯣꯟꯗꯪ ꯉꯁꯤ ꯑꯗꯨꯃꯥꯏꯅ ꯍꯥꯏꯔꯤꯗꯨꯗꯦ ꯑ ꯑꯣꯏꯔꯣꯏ ꯍꯥꯏꯗꯤ ꯏꯁꯤꯡ ꯑꯇ ꯂꯩꯇꯦ ꯍꯧꯖꯤꯛ ꯑꯩꯈꯣꯏꯅ ꯑꯩꯅ ꯑꯩꯈꯣꯏꯅ ꯉꯁꯥꯏ ꯍꯥꯏꯗꯤ ꯑꯌꯨꯛꯇ ꯑꯗꯨꯝ ꯋꯥꯀꯤꯡ ꯆꯠꯄꯗꯣꯈꯣ ꯑꯈꯣꯏ ꯑꯗꯣ ꯑꯁꯣꯝ ꯍꯥꯏꯗꯤ ꯆꯤꯡꯂꯣꯝ ꯂꯧꯕꯕꯨꯛ ꯂꯣ ꯁꯨꯝ ꯄꯨꯜꯂꯞ ꯑꯗꯨꯝ ꯐꯥꯎꯔ ꯆꯠꯄꯅꯤꯅꯅꯦ ꯂꯧꯕꯨꯛ ꯑꯌꯥꯝꯕ ꯍꯧꯖꯤꯛ ꯏꯁꯤꯡ ꯑꯃꯠꯇ ꯂꯩꯅꯗꯦꯕ
ꯂꯩꯅꯔꯗꯦ ꯂꯩ ꯀ꯭ꯔꯪ ꯂꯣꯏ ꯆꯠꯂ ꯂꯩꯅꯝ
ꯆꯠꯂꯦ ꯑꯗꯒꯤ ꯈꯣꯡꯁꯨ ꯏꯁꯤꯡ ꯆꯦꯟꯕꯥꯝ ꯂꯩꯇꯕꯒꯤꯀꯣ ꯑꯝꯇ ꯆꯦꯟꯗꯦꯕ
ꯑꯩꯈꯣꯏ ꯁꯣꯝꯗꯗꯤ ꯑꯃꯨꯛ ꯂꯧ ꯎ ꯀꯩꯅꯣꯗꯣ ꯐꯧ ꯊꯥꯕ ꯐꯧ ꯍꯨꯟꯒꯥꯔꯦꯕꯀꯣ ꯑꯩꯈꯣꯏ ꯕꯥꯆꯧ ꯍꯣꯏꯒꯤ ꯐꯧ ꯍꯨꯟꯈꯔꯦ ꯑꯩꯈꯣꯏꯒꯤꯁꯨ ꯍꯨꯟꯗꯤ ꯍꯨꯟꯈꯔꯦ ꯑꯃꯗꯤ ꯋꯥꯠꯂꯤꯕ ꯍꯨꯟꯗꯧꯕ ꯑꯗꯣ ꯑꯁꯣꯝꯗꯅ ꯑꯃꯨꯛꯀ ꯏꯁꯤꯡ ꯈꯔ ꯂꯩꯕ ꯃꯥꯜꯂꯦ ꯍꯥꯏꯗꯤ ꯅꯣꯡꯗꯣ ꯇꯥꯕ ꯑꯗꯣ ꯇꯟꯗꯤ ꯑꯣꯏꯗ꯭ꯔꯤꯕꯀꯣ ꯍꯥꯏꯗꯤ ꯈꯔ ꯉꯈꯠꯅ ꯍꯟꯗꯛꯁꯦ ꯑꯥ ꯏꯉꯥ ꯏꯉꯥ ꯊꯥꯁꯦ ꯑꯅꯤ ꯄꯥꯜꯂꯦ ꯍꯥꯏꯗꯅꯀꯣ ꯑꯥ ꯑꯅꯤ ꯄꯥꯟꯕꯗꯨꯗ ꯃꯌꯥꯝꯅ ꯍꯥꯏꯅꯩꯁꯦ ꯎꯝ ꯑꯅꯤꯔꯛ ꯁꯨꯕꯒꯤ ꯏꯉꯥꯁꯤꯅ ꯑꯁꯦꯡꯕ ꯏꯉꯥꯗꯤ ꯑꯣꯏꯗꯣꯏꯅꯦ ꯑꯗꯨꯝ ꯂꯥꯏꯒꯤ ꯀꯩꯒꯤ ꯇꯧꯅꯤꯡꯉꯁꯨ
ꯍꯣꯏ ꯑꯅꯤꯔꯛꯁꯨ ꯍꯟꯗꯛ ꯍꯧꯖꯤꯛꯁꯦ ꯑꯅꯤꯔꯛ ꯁꯨꯕꯅꯦ
ꯍꯣꯏ ꯍꯣꯏ ꯍꯧꯖꯤꯛꯁꯦ ꯑꯅꯤꯔꯛ ꯁꯨꯕꯅꯦ ꯑꯗꯨꯝ ꯃꯃꯥꯡ ꯊꯥꯗꯒꯤꯀꯣ ꯑꯗꯨꯝ ꯀꯩ ꯀꯨꯝ ꯀꯥꯡꯕꯒꯨꯝꯕ ꯌꯥꯏ ꯍꯥꯏꯗꯤ ꯑꯍꯟꯁꯤꯡꯒꯤꯒꯤ ꯊꯥꯖꯅꯕꯤꯗꯣꯀꯣ ꯃꯇꯝ ꯅꯠꯇꯅ ꯃꯠ ꯀꯩꯅꯣꯝꯃ ꯇꯧꯔꯛꯀꯅꯤ ꯍꯥꯏꯕꯩ ꯈꯪꯕꯒꯤꯅꯦ ꯑꯩꯈꯣꯏ ꯕꯥ ꯕꯥꯆꯧꯍꯣꯏꯗꯣ ꯑꯗꯨꯝ ꯂꯧꯗꯣ ꯍꯨꯟꯖꯟ ꯌꯥꯔꯦꯕ ꯃꯣꯏꯒꯤ ꯐꯧꯗꯣ ꯍꯨꯟꯈꯔꯦꯕ ꯑꯗꯣ ꯃꯣꯏ ꯐꯅꯤꯑꯝ ꯆꯥꯎꯔꯝꯃꯅꯤ ꯎꯝ ꯑꯩꯅ ꯂꯥꯛꯇꯧꯕ ꯐꯥꯎ ꯃꯣꯡꯗ ꯃꯣꯏꯗꯣ ꯑꯥ ꯃꯔꯨꯗꯣ ꯍꯧꯍꯧꯔꯦ ꯑꯗꯨꯝ ꯀꯩ ꯍꯥꯏꯒ꯭ꯔꯦ ꯑꯩꯈꯣꯏꯒꯤ ꯏꯁꯪ ꯏꯁꯪ ꯀꯥ ꯍꯜꯂꯛꯄꯒꯤ ꯁꯪꯇ꯭ꯔꯤꯛ ꯁꯪꯕ ꯑꯃ ꯂꯩꯇ꯭ꯔꯥ ꯑꯗꯨꯃꯥꯏꯅ ꯑꯗꯨꯃꯥꯏꯅ ꯍꯧꯕ ꯍꯧꯔꯦꯅ ꯍꯥꯏꯍꯧꯕꯅꯦꯕ ꯃꯣꯏꯗꯣ
ꯎꯝ ꯎꯝ ꯑꯗꯣ ꯑꯩꯈꯣꯏ ꯁ꯭ꯋꯥꯏꯗꯁꯨ ꯑꯗꯨꯝ ꯍꯥꯏꯗꯤ ꯁ꯭ꯋꯥꯏ ꯑꯩꯈꯣꯏ ꯂꯩꯔꯤ ꯁ꯭ꯋꯥꯏꯗꯅ ꯑꯃꯨꯛ ꯀꯌꯥ ꯍꯥꯏꯗꯤ ꯁ꯭ꯋꯥꯏꯁꯤ ꯑꯀꯣꯏꯕꯁꯤ ꯑꯃꯨꯛ ꯀꯌꯥ ꯂꯩꯅꯗꯦꯗꯅꯀꯣ ꯏꯁꯤꯡ ꯑꯗꯨꯒ ꯑꯃꯨꯛ ꯑꯥ ꯀꯩꯅꯣꯔꯣꯝ ꯗꯅ ꯑꯃꯨꯛ ꯎꯝ ꯂꯧꯔꯦꯟ ꯂꯝꯕꯤꯗꯣ
ꯑꯥ
ꯑꯗꯨ ꯔꯣꯝꯗꯅ ꯑꯃꯨꯛ ꯈꯔ ꯂꯩꯅꯔꯦꯕ ꯏꯁꯤꯡꯗꯣ ꯃꯣꯏꯅ ꯑꯃꯨꯛ ꯈꯣꯡ ꯑꯆꯧꯕꯁꯨ ꯂꯩ ꯕꯅꯤꯅ ꯑꯗꯩ ꯈꯔ ꯆꯤꯡꯅꯔ ꯈꯣꯠꯂ ꯑꯗꯣꯝꯅ ꯑꯃꯨꯛ ꯈꯔ ꯂꯩꯅꯔꯦꯕ ꯑꯗꯨꯒꯤ ꯑꯗꯣꯝꯗꯗꯤ ꯑꯗꯨꯝ ꯍꯨꯟꯕ ꯌꯥꯎꯅꯔꯦ
ꯍꯣꯏ ꯑꯁꯣꯝ ꯀꯩꯅꯣ ꯂꯧꯁꯤ ꯄꯥꯠ ꯑꯥ ꯂꯧꯁꯤꯔꯣꯝꯗꯁꯨ ꯈꯔ ꯍꯨꯜꯍꯧꯔꯦ ꯋꯥꯏ ꯀꯥ ꯁꯣꯝꯒꯤ ꯁꯤꯒ ꯇꯥꯏꯅꯕꯗꯣ ꯋꯥꯔꯤꯒ ꯇꯥꯏꯅꯕꯗꯣ ꯑꯗꯨꯗꯁꯨ ꯃꯣꯏꯒꯤ ꯑꯣꯏꯅ ꯂꯧꯍꯣꯟ ꯑꯣꯏꯅ ꯍꯨꯜꯂꯒꯅꯦ ꯑꯣꯏꯅ ꯂꯤꯡꯕꯤꯗꯣ ꯏꯁꯤꯡ ꯊꯥꯖꯤꯜꯂꯒ ꯂꯧꯕꯨꯛꯇ ꯑꯣꯏꯅ ꯇꯤꯡꯕꯤꯗꯣ ꯑꯗꯨꯗꯣ ꯑꯣꯏꯅ ꯇꯧꯍꯧꯔꯦ ꯍꯥꯏꯕ ꯈꯔ ꯈꯛꯇꯅꯦ ꯑꯗꯨꯁꯨ ꯑꯩ ꯅꯍꯥꯟ ꯆꯠꯂꯨꯏꯌꯦ ꯉꯥꯅꯨ ꯆꯥꯁꯦꯅꯀꯣ ꯉꯥꯅꯨ ꯂꯩꯕ ꯆꯠꯂꯨꯔꯒ ꯑꯗꯨ ꯍꯜꯂꯛꯄ ꯀꯥꯟꯗ ꯑꯁꯣꯝꯗꯒꯤ ꯑꯣꯏꯅ ꯐꯥꯎꯔ ꯍꯜꯂꯛꯑꯦꯕ
ꯑꯣ ꯀꯅꯥ ꯀꯅꯥ ꯆꯠꯂꯤꯕ
ꯑꯈꯣꯏ ꯃꯃꯣꯅꯦ ꯆꯆꯥꯅꯦ ꯑꯈꯣꯏ ꯑꯉꯥꯡꯅꯦ ꯑꯈꯣꯏ ꯃꯔꯤ ꯆꯠꯄ ꯃꯥ ꯑꯗꯨꯗꯅꯦ ꯑꯩꯖꯦ ꯒꯥꯔꯤ ꯅꯠꯇꯦ ꯃꯣꯏ ꯑꯍꯨꯝ ꯑꯃ ꯇꯣꯡꯒ꯭ꯔꯦꯗꯅ ꯑꯩꯅ ꯑꯩ ꯑꯇꯣꯞꯄ ꯑꯃ ꯒꯥꯔꯤ ꯑꯃ ꯊꯧꯖꯩꯕꯀꯣ ꯑꯗꯨꯗꯨꯒꯤ ꯂꯝꯕꯤꯗꯣ ꯌꯥꯝ ꯑ ꯍꯣꯏ ꯂꯝꯕꯤꯗꯣ ꯌꯥꯝ ꯐꯠꯇꯦꯗꯅ ꯑꯗꯨꯗꯨꯅꯅꯦ ꯑꯩꯖꯦ ꯅꯣꯡꯉꯥꯜꯂ ꯅ ꯑꯍꯤꯡ ꯑꯍꯤꯡꯁꯤꯗꯒꯤ ꯍꯧꯔ ꯃꯥꯜꯅꯦ ꯅꯨꯃꯤꯗꯥꯡꯁꯤꯗꯒꯤ ꯈꯣꯡ ꯅꯠꯇꯦ ꯈꯨꯠꯀꯤ ꯁꯌꯦꯡ ꯍꯥꯏꯕ꯭ꯔꯥ ꯁꯤ ꯃꯄꯥꯖꯦ ꯆꯤꯛ ꯆꯤꯛ ꯆꯤꯛ ꯆꯤꯛ ꯂꯥꯎꯈꯠꯂꯛꯑꯦꯕꯀꯣ ꯑꯗꯩꯗꯤ ꯊꯕꯥꯛꯀꯆꯦ ꯌꯥꯝ ꯅꯥꯕꯤꯗꯣꯀꯣ ꯊꯕꯥꯛ ꯃꯅꯨꯡ ꯔꯤꯞꯁ ꯃꯅꯨꯡꯖꯦꯀꯣ ꯀꯥꯏꯗꯧꯒꯤꯒ ꯅꯥꯕꯤ ꯍꯧꯒꯠꯂꯛꯑꯦ
ꯂꯝꯕꯤꯗꯣ ꯌꯥꯝ ꯐꯠꯇ꯭ꯔꯝꯅꯦ ꯑꯁꯣꯝ ꯅꯥꯀꯟꯗꯣ ꯍꯥꯏꯗꯤ ꯑꯝ ꯍꯣꯏ ꯂꯩꯔꯝꯅꯦ ꯑꯗꯨꯒ ꯌꯥꯝꯅ ꯀꯣꯝ ꯀꯣꯝꯒꯨꯝꯕꯁꯨ ꯈꯔ ꯂꯩꯔꯒꯅꯦ ꯌꯥꯝ ꯅꯨꯡꯉꯥꯏꯇ꯭ꯔꯕꯅꯦ
ꯕꯗꯤ ꯃꯥꯜꯂꯦ ꯑꯩꯅ
ꯑꯥ ꯃꯅꯨꯡ ꯑꯥ ꯑꯁꯣꯝ ꯃꯅꯨꯡꯂꯣꯝꯗ ꯆꯪꯁꯤꯟꯕꯗꯣ ꯑꯥ ꯂꯝꯕꯤ ꯐꯥꯎꯅꯕ ꯌꯥꯕ ꯈꯔ ꯂꯩꯔꯤꯕꯅꯦꯕ
ꯑꯥ
ꯇꯣ ꯅꯨꯡꯉꯥꯏꯇꯕꯅꯦ ꯌꯥꯝꯅ
ꯎꯝ ꯍꯣꯏ ꯑꯗꯣ ꯀꯩꯅꯣ ꯇꯧꯔꯁꯦ ꯅꯪꯖꯨ ꯑꯈꯣꯏꯗ ꯆꯥꯖꯤ ꯂꯥꯛꯑꯣꯗꯅ
ꯌꯥꯕꯨꯗꯤ ꯌꯥꯕ ꯖꯥꯠꯅꯤ
ꯎꯝ ꯍꯣꯏ ꯍꯣꯏ ꯍꯥꯏꯔꯛꯀꯦꯀꯣ ꯑꯗꯨꯗ ꯑꯃꯨꯛ ꯑꯩ ꯊꯝꯃꯤꯒꯦ ꯑꯁꯤ ꯑꯝꯇ ꯌꯦꯡꯉꯤ ꯂꯣꯏꯁꯤꯜꯂꯤꯒꯦ
ꯑꯧ ꯑꯃꯨꯛꯀ ꯇꯧꯁꯦ ꯍꯥꯏꯔꯣ
ꯍꯣꯏ ꯑꯃꯨꯛꯀ ꯍꯥꯏꯔꯛꯑꯒꯦꯕ
ꯍꯣꯏ ꯑꯗꯨꯅ ꯑꯃꯨꯛ ꯑꯩ ꯇꯧꯔꯛꯑꯒꯦꯅ ꯍꯥꯏꯔꯛꯑꯣ ꯍꯣꯏ ꯍꯣꯏ ꯎꯝ ꯊꯝꯃꯦꯀꯣ ꯎꯝ ꯎꯝ